ꯍꯂꯣ ꯎꯝ ꯀꯇꯥꯎꯗꯦ ꯁꯤꯨꯝꯂꯌꯦꯦ
ꯑ ꯆ ꯆꯔ ꯐ
ꯆꯥꯗ꯭ꯔꯤꯌꯦꯦ ꯅꯪꯗꯤ
ꯑꯩꯅꯦ ꯁꯥꯔꯦ ꯀꯩꯁꯥꯟ ꯊꯣꯡꯈꯒꯦ
ꯑꯩꯈꯣꯏ ꯀꯔꯤ ꯊꯣꯡꯒꯤꯅꯣ ꯈꯪꯗꯦꯗ
ꯑꯣ
ꯑ ꯅꯪꯗꯤ ꯀꯔꯤ ꯃꯊꯦꯜ ꯆꯥꯔꯒꯦ
ꯈꯪ ꯉꯁꯤ ꯀꯥꯡꯁꫭꯏ ꯆꯥꯏ ꯀꯥꯎꯥꯎꯒꯦ ꯇꯋꯦ ꯎꯝ ꯀꯥꯏ ꯆꯔ ꯀ ꯀꯩ ꯍꯌꯕ
ꯉꯁꯥꯏꯗꯒꯤ ꯆꯥꯈ꯭ꯔꯕꯣ
ꯆꯥꯈ꯭ꯔꯦ ꯍꯣꯏ ꯑꯃꯨꯛ ꯀꯥꯎꯒꯦ ꯇꯧꯋꯦ
ꯑꯥ
ꯑ ꯉꯟꯅ ꯆꯥꯕꯒꯤꯀꯣ ꯀꯥꯎꯒꯦ ꯇꯧꯋꯦ ꯀꯅꯥ ꯀꯅꯥ ꯂꯩꯒꯦ
ꯑꯩ ꯊꯕꯛ ꯃꯐꯝꯗ ꯂꯩꯕꯒꯤ ꯃꯤ ꯑꯃ ꯂꯩꯌꯦꯗ
ꯎꯉꯥꯏꯅꯦ ꯌꯨꯝ ꯍꯟꯗ꯭ꯔꯤꯕꯣ
ꯍꯥꯟꯗꯔꯤ ꯍꫭꯏ
ꯑꯣ ꯍꯅꯤ ꯀꯥꯏ ꯆꯠꯀꯅꯤ
ꯍꯌꯦꯡꯁꯨ ꯑꯃꯨꯛꯀ ꯁꯤꯗ ꯊꯕꯛ ꯃꯐꯝꯗ
ꯑꯣ
ꯕ‌‌ꯦꯠ ꯆꯠꯄ ꯉꯁꯤꯗꯤ
ꯀꯌꯨꯝꯇ ꯁꯇꯦ ꯑꯗꯨꯝ ꯂꯩꯌꯦ ꯁꯥꯃꯟꯕꯒꯤꯀꯣ
ꯑꯥ
ꯃꯄꯥꯟꯁꯨ ꯊꯣꯛꯅꯤꯡꯗꯕ ꯌꯥꯝ ꯁꯥꯏꯌꯦ ꯅꯦ ꯊꯣꯛꯅꯤꯡꯗꯦ ꯅꯣꯏꯗꯤ ꯁꯥꯗ꯭ꯔꯣ
ꯑꯁ ꯆꯥꯏꯌꯦ ꯆꯗꯁ
ꯎꯝ ꯃꯥꯅꯦ ꯀꯩꯅꯣ ꯈꯥꯟꯗꯤ ꯑꯩ ꯌꯥꯝ ꯁꯥꯏ ꯍꯟꯗꯛ
ꯎꯝ
ꯅꯪꯗꯤ ꯕꫭꯜꯒꯨꯝꯕ ꯌꯦꯡꯗꯕ꯭ꯔꯣ
ꯌꯦꯡꯗ‌ꯦꯗ ꯃꯃ
ꯎꯝ ꯌꯦꯡꯅꯤꯡꯗꯕ꯭ꯔꯣ
ꯌꯦ ꯍꯗꯗ ꯍꯥꯏꯗꯦ ꯏ ꯀꯦꯁ ꯑꯇꯗ ꯑꯦꯁ ꯁꯨꯛꯌ‌ꯦꯡ ꯌ‌ꯦꯡꯗ‌ꯦ ꯕꫭꯜ ꯒꯨꯝꯕ
ꯑꯣ ꯀꯩꯒꯤꯅ
ꯈꯪꯗꯦꯗ ꯑꯗꯨꯝ ꯌꯦꯡꯗꯕꯒꯤ ꯅꯣꯏꯗꯤ ꯕꯜꯒꯨꯝꯕ ꯌꯦꯡꯕ꯭ꯔꯣ
ꯃꯔꯛ ꯃꯔꯛꯇ ꯌꯦꯡꯉꯦ ꯍꯣꯏ ꯑꯩꯁꯨ ꯇꯣꯏꯅꯗꯤ ꯌꯦꯡꯉꯨꯁ
ꯑ
ꯌꯦꯡꯅꯤꯡꯗꯦ ꯇꯣꯏꯅꯗꯦꯕꯣ
ꯑ ꯅꯪꯗꯤ ꯀꯔꯤ ꯁꯄꯣꯠ ꯑꯣꯗꯦ
ꯄꯣꯔꯇꯨꯒꯜꯅꯦ ꯍꯥꯏꯗꯤꯦ ꯅꯪꯗꯤꯦ
ꯑꯗꯤ ꯌꯦꯡꯗꯦ ꯇꯀ ꯃꯥꯒꯤ ꯁꯝ ꯁꯄꯣꯁꯟ ꯂꯥꯏꯗ ꯈꯅꯦ
ꯑꯣ ꯑꯗꯨꯅ ꯐꯔꯦ ꯍꯍꯦ ꯀꯩꯒꯤꯔꯥ ꯈꯪꯗꯦ ꯕꯣꯜꯗꯣ ꯍꯟꯗꯛꯇꯣ ꯊꯦꯡꯃꯟꯅ ꯊꯦꯡꯅ ꯑꯗꯨꯝꯕꯒꯤꯀꯣ ꯌꯥꯝ ꯋꯥꯏꯑꯌꯦꯦ ꯅꯨꯡꯥꯏꯕ
ꯋꯥꯌꯦꯦ
ꯖꯤ ꯀꯟ ꯀ꯭ꯔꯤ ꯀꯔꯤ ꯇꯧꯔ ꯂꯩ ꯂꯩꯕ꯭ꯔꯣ
ꯀꯔꯤꯁꯨ ꯇꯧꯗꯦ ꯆꯥꯕꯒ ꯊꯛꯄꯒ ꯑꯗꯨꯝ ꯇꯨꯝꯃꯒ꯫ ꯕꯣꯜꯒꯤ ꯃꯇꯝꯅ ꯀꯩꯝꯇ ꯇꯧꯅꯤꯡꯗꯕ꯫ ꯑꯗ ꯌꯦꯦꯅꯒꯅꯦꯦꯕ
ꯍꯥꯏꯔꯦꯅꯦ ꯅꯨꯡꯉꯥꯏꯔꯦꯅꯦ꯫
ꯎꯝ ꯅꯨꯡꯉꯥꯏ ꯍꯥꯏꯕ ꯇꯥꯔꯦ ꯍꯣꯏ
ꯒꯦꯝ ꯑꯃꯇ ꯁꯥꯟꯅꯗꯦ ꯑꯩꯗꯤ
ꯎꯝ ꯑꯩꯗꯤ ꯗ꯭ꯔꯃꯥ ꯌꯦꯡꯕ ꯉꯛꯇꯅꯦ ꯑꯇꯣꯞꯄ ꯀ꯭ꯔꯤꯁ ꯇꯧꯗꯦ꯫
ꯎꯝ ꯐꯣꯏꯕꯣꯒꯨꯝꯕ ꯄꯨꯕꯣꯒꯨꯝꯕꯗꯤ ꯄꯥꯟꯗ꯭ꯔꯣ
ꯏꯁꯄꯣꯔꯠꯇꯗꯤ ꯏꯁꯄꯣꯔꯠꯇ ꯑꯗꯨꯝ ꯊꯋꯥꯏ ꯌꯥꯎꯗꯦꯗ ꯏꯁꯄꯣꯔꯠꯀꯨꯝꯕꯗꯤ ꯑꯩ꯫ ꯌꯦꯡꯗꯦꯕ ꯑꯣꯛꯇꯣꯄꯁ ꯒꯦꯝꯁꯨ꯫ ꯁꯥꯟꯅꯗꯦꯗ ꯑꯩ ꯑꯩꯒꯤ ꯐꯣꯟꯗ ꯒꯦꯝꯁꯨ ꯑꯃꯐꯥꯎ ꯌꯥꯎꯗꯦ ꯑꯩꯗꯤ ꯕꯤꯗꯤꯑꯣ ꯌꯦꯡꯕ ꯉꯥꯛꯇꯅꯤ ꯍꯥꯥ
ꯀꯔꯤ ꯀꯔꯤ ꯗ꯭ꯔꯃꯥ ꯌꯦꯡꯒꯦ
ꯎꯝ ꯊꯥꯏꯂꯦꯟꯒꯨꯝꯕ ꯆꯥꯏꯅꯤꯁꯀꯨꯝꯕ ꯀꯣꯔꯤꯌꯟꯒꯨꯝꯕ ꯑꯗꯨꯒꯨꯝꯕ ꯉꯥꯛꯇꯅꯦꯗ
ꯎꯝ ꯅꯨꯡꯉꯥꯏꯅꯦ ꯅꯪꯗꯤ꯫
ꯍꯣꯏ꯫
ꯎꯝ ꯁꯤꯖꯨ ꯅꯪꯗꯤ ꯁꯟꯗꯦꯒꯨꯝꯕꯗ꯫ ꯀꯔꯤ ꯀꯔꯤ ꯇꯧꯒꯦ ꯁꯟꯗꯦꯗ
ꯀꯔꯤꯍꯥꯏꯕ
ꯁꯟꯗꯦꯗ ꯀꯔꯤ ꯀꯔꯤ ꯇꯧꯒꯦ ꯅꯪꯗꯤ
ꯑꯩꯗꯤ ꯊꯕꯛ ꯃꯐꯝꯗ ꯑꯗꯨꯝ ꯂꯩꯌꯦ ꯑꯁ ꯁꯟꯗꯦ ꯑꯣꯏꯔꯁꯨ꯫ ꯁꯟꯗꯦ ꯑꯣꯏꯔꯁꯨ ꯑꯣꯐ ꯂꯩꯇꯦꯕ ꯑꯩꯈꯣꯏꯗ ꯁꯨꯇꯤ ꯐꯪꯗꯦꯕ ꯑꯗꯨꯒꯤ
ꯎꯝ ꯑꯩꯁꯨꯅꯦ ꯁꯟꯗꯦꯗꯀꯣ ꯑꯩꯅ ꯇꯧꯕꯗ꯫ ꯁꯤꯟꯗꯦꯗ ꯍꯥꯏꯟꯕꯤꯒꯦ ꯑ ꯁꯤꯟꯗꯦꯗ ꯆꯔꯖ ꯀꯥꯔꯦꯕꯀꯣ ꯆꯔꯁ ꯀꯥꯔꯦꯁ꯫ ꯆꯥꯖꯔ ꯏꯃꯥꯟꯕꯤꯁꯤꯡ ꯊꯦꯡꯅꯔꯅꯤ ꯑꯗꯨꯒ ꯋꯥꯔꯤ ꯑꯗꯨꯝ ꯑꯩꯈꯣꯏꯗꯣ ꯆꯥꯕꯒꯤꯗꯣ ꯑꯩꯈꯣꯏꯗꯤ ꯌꯥꯝ ꯆꯥꯏꯌꯦ ꯑꯗꯨꯒꯤ꯫ ꯁꯤꯡꯖꯨꯒꯨꯝꯕꯒꯤ ꯄ꯭ꯂꯥꯟ ꯇꯧꯔꯅꯤꯀꯣ ꯆꯥꯅꯤꯉꯥꯏꯗꯣ꯫ ꯁꯤꯡꯖꯨ ꯆꯥꯥꯁꯦ ꯍꯥꯏꯕꯒꯨꯝꯕ ꯅꯠꯇ꯭ꯔꯒꯅ ꯐꯣꯇꯣꯁꯨ ꯄꯥꯝꯃꯦ ꯀꯥꯞꯄꯗꯣ ꯐꯣꯇꯣꯒꯨꯝꯕ ꯀꯥꯞꯄ ꯆꯠꯁꯤꯔꯥ ꯍꯥꯏꯅ ꯑꯗꯨꯝ ꯈꯜꯂꯛꯀꯅꯦꯕꯀꯣ ꯑꯩꯈꯣꯏꯗ ꯑꯗꯨ ꯈꯟꯕ ꯂꯣꯏꯔꯒ ꯀꯩꯅꯣꯝꯃ ꯁꯣꯏꯗꯅ ꯍꯥꯏꯔꯛꯀꯅꯤ ꯑ ꯀꯩ ꯍꯥꯏꯁꯤꯔꯥ ꯅꯣꯏꯗ ꯁꯤꯡꯖ ꯆꯥꯅꯤꯡꯉꯥꯏꯇꯦ ꯅꯣꯏꯅ ꯅꯣꯏ ꯌꯨꯝꯗ ꯂꯩꯕꯁꯤꯡꯗꯨ ꯄꯣꯠꯆꯩꯒꯨꯝꯕ ꯀꯩꯀꯔ ꯃꯁꯤꯡ ꯃꯅꯥꯗꯣ ꯁꯤꯡꯖꯨꯗ ꯍꯥꯞꯅꯤꯡꯉꯥꯏꯁꯤꯡꯗꯣ꯫
ꯑꯥ
ꯑꯗꯣ ꯂꯩꯕꯁꯤꯡꯗꯣ ꯄꯨꯔꯛꯔꯣ ꯍꯥꯏꯔꯅꯤ ꯃꯤ ꯑꯃꯅ ꯃꯤꯅꯤ ꯄꯨꯊꯣꯔꯛꯀꯦ꯫ ꯃꯤ ꯑꯃꯅꯥ ꯃꯔ ꯍꯣꯏ ꯌꯥꯝ ꯅꯨꯡꯉꯥꯏꯌꯦ ꯑꯗꯨꯒ ꯂꯥꯛꯔꯦꯀꯣ ꯑꯗꯨꯒ ꯆꯥꯃꯤꯟꯅꯔꯅꯤ꯫ ꯑꯣ ꯑꯩꯈꯣꯏ ꯌꯨꯝꯃꯤꯁꯤꯡꯅ꯫ ꯀꯩꯅꯣꯣ ꯆꯥꯕꯒꯤ ꯃꯤꯃꯤ ꯆꯥꯕꯒꯤ ꯆꯩꯕꯁꯤꯗꯤ ꯆꯩꯕꯁꯤꯗꯤ
ꯍꯣꯏ ꯈꯨꯟꯗ ꯂꯩꯕꯗꯤꯏ ꯍꯣꯏ ꯑꯗꯨꯃꯥꯏꯅ ꯇꯧꯕꯅꯦ ꯅꯨꯡꯉꯥꯏꯕꯅꯦ ꯑꯩ꯫ ꯈꯨꯟꯗ ꯂꯩꯕꯗꯨꯒꯤꯅꯦꯕ ꯑꯩꯈꯣꯏ꯫ ꯑꯗꯨꯅꯦ ꯑꯁ ꯎꯝ ꯁꯟꯗꯦ ꯅꯠꯇ꯭ꯔꯗꯤ ꯄꯨꯟꯕ ꯐꯪꯗꯦꯕꯀꯣ ꯃꯔꯨꯄꯁꯤꯡꯒꯗꯤ ꯀꯨꯔꯤ ꯀꯨꯏ ꯃꯥ ꯃꯥꯒꯤ ꯊꯕꯛ ꯇꯧꯅꯕꯅ ꯆꯠꯅꯕꯅ ꯑꯗꯨꯕꯨ ꯁꯟꯗꯦ ꯍꯦꯛ ꯌꯥꯎꯔꯕ ꯑꯩꯈꯣꯏꯁꯨ ꯑꯗꯨꯝ ꯄꯨꯜꯂꯤꯅꯤ ꯆꯥꯔꯖ ꯆꯠꯂꯅꯤ ꯅꯨꯡꯊꯤꯜꯗ ꯑꯁ꯫ ꯈꯣꯏ ꯁꯨꯝ ꯆ ꯆꯥꯅꯤꯡꯉꯦ ꯈꯔ ꯃꯇꯝ
ꯑꯣ ꯃꯥꯅꯦ ꯅꯨꯄꯤ꯫ ꯑꯦ ꯅꯨꯄꯤꯒꯤ ꯍꯧꯅꯕꯤꯗꯣ ꯑꯣꯏꯔꯝꯅꯤ
ꯑꯗꯨꯅꯦ ꯆꯥꯅꯤꯡꯉꯥꯏ ꯉꯛꯇꯅꯦ ꯁꯟꯗꯦꯗꯗꯤ ꯆꯥꯗꯔꯗꯤ ꯇꯧꯅꯤꯡꯉꯥꯏꯁꯨ ꯂꯩꯇꯔꯦ
ꯍꯣꯏ ꯑꯩꯁꯨ ꯑꯗꯨꯝ ꯇꯧꯔꯤꯅꯦ ꯆꯥꯕꯒ ꯑꯗꯨꯝ ꯂꯩꯔꯕꯅꯦ ꯑꯗꯨꯒ ꯐꯣꯇꯣ ꯀꯥꯞꯄ ꯃꯇꯝ ꯌꯧꯔꯗꯤ ꯀꯣꯛꯑꯣ ꯂꯣꯏꯔꯕꯅꯤ ꯑꯁ ꯅꯪꯅ ꯀꯥꯞꯄꯁꯦ ꯐꯖꯗꯦ ꯅꯪꯅ ꯀꯥꯞꯄꯗꯣ ꯑꯗꯨꯃꯥꯏꯅ ꯇꯧꯋꯦ ꯑꯗꯨꯃꯥꯏꯅ ꯇꯧꯋꯦ ꯍꯥꯏꯅꯀꯣ ꯑꯦ ꯉꯥꯡꯕ ꯁꯤꯗꯤꯕ ꯂꯣꯏꯔꯕꯅꯦ ꯐꯣꯇꯣꯒ ꯀꯥꯞꯄꯁꯤꯗꯤ ꯑꯗꯨ ꯈꯛꯇꯪ ꯍꯥꯏꯔꯒ ꯂꯩꯔꯅꯤ ꯑꯗꯨꯒ ꯐꯖꯅ ꯀꯥꯞꯄꯤꯕꯁꯤ ꯁꯤꯅ ꯑꯗꯨꯝ ꯇꯨꯃꯤꯟ ꯂꯩꯒꯔꯅꯤ ꯐꯖꯅ ꯀꯥꯞꯄꯤꯗꯕꯁꯤꯡꯗꯣ ꯑ ꯇꯧꯅꯦ ꯅꯨꯡꯉꯥꯏꯕꯅ ꯃꯔꯣꯜ ꯑꯃ
ꯅꯪꯒꯤ ꯏꯔꯣꯏꯕ ꯍꯥꯏꯕ꯭ꯔꯥ ꯅꯪꯒꯤꯔꯣꯏ
ꯍꯥꯏꯗꯤ ꯍꯥꯏꯗꯦ ꯑꯗꯨꯕꯨ ꯑꯉꯥꯡ ꯑꯣꯏꯕ ꯃꯇꯝꯗꯨꯗꯤ ꯍꯥꯏꯕ꯭ꯔꯥ ꯍꯥꯏꯇꯕ꯭ꯔꯥ ꯈꯥꯟꯗꯦ ꯑꯩ ꯇꯨꯔꯦꯜꯗ ꯆꯠꯂꯒ꯫ ꯄꯪ ꯏꯡꯒ ꯂꯣꯏꯔꯅ
ꯎꯝ ꯏꯔꯣꯏꯕ ꯌꯥꯝ ꯍꯥꯏꯒꯗꯧꯕ ꯃꯥꯜꯂꯦ ꯅꯪꯗꯤ
ꯍꯥꯏꯗꯤ ꯍꯥꯏꯗꯦꯗ ꯑꯩꯈꯣꯏ ꯑꯗꯨꯕꯨ ꯑꯉꯥꯡ ꯑꯣꯏꯕ ꯃꯇꯝꯗꯀꯣ
ꯑꯥ꯫
ꯑꯉꯥꯡ ꯑꯣꯏꯕ ꯃꯇꯝꯗ ꯑꯗꯨꯝ꯫ ꯇꯨꯔꯦꯜꯗꯒꯨꯝꯕ ꯆꯠꯂꯒ ꯑꯗꯨꯝ ꯏꯁꯤꯡꯗ ꯁꯟꯅꯔꯒ ꯄꯪꯏꯗ ꯏꯗꯤ ꯏꯔꯣꯏꯕꯅꯦꯕ꯫
ꯎꯝ꯫ ꯑꯗꯣ ꯅꯪꯒꯤ ꯆꯥꯛ ꯌꯦꯟꯁꯥꯡ ꯊꯣꯡꯕꯒꯨꯝꯕꯗꯤ ꯍꯩꯕ꯭ꯔꯥ
ꯑꯣ ꯆꯥꯛ ꯌꯦꯟꯁꯥꯡꯕꯨꯗꯤ ꯑꯗꯨꯝ ꯊꯣꯡꯉꯦ ꯌꯨꯝꯗ ꯂꯩꯕ ꯃꯇꯝꯗ꯫
ꯑꯣ ꯀꯩ ꯌꯦꯟꯁꯥꯡ ꯊꯣꯡꯕ ꯌꯥꯝ ꯂꯥꯏꯒꯦ ꯅꯪꯒꯤ꯫
ꯆꯥꯛ ꯌꯦꯟꯁꯥꯡ ꯊꯣꯡꯕꯁꯦ ꯑꯁ ꯑꯩꯗꯤ ꯂꯣꯏ ꯌꯥꯏꯗ
ꯑꯣ ꯌꯥꯝ ꯐꯩꯑꯦꯅ ꯑꯗꯨꯅ꯫
ꯎꯝ ꯏꯌꯥ ꯌꯥꯏ ꯑꯗꯨ ꯂꯣꯏ ꯑꯩꯗꯤ ꯂꯣꯏ ꯊꯣꯡꯉꯦꯕ ꯁꯥꯒꯨꯝꯕꯁꯨ ꯉꯥꯒꯨꯝꯕꯁꯨ꯫ ꯇꯦꯕꯜꯕꯨ ꯑꯣꯏꯔꯣ ꯑꯗꯨꯝ ꯂꯣꯏ ꯊꯣꯡꯉꯦꯕ ꯫
ꯍꯣꯏ ꯌꯥꯝ ꯐꯩꯔꯦ ꯑꯗꯨꯅ
ꯎꯝ
ꯑꯗꯣ ꯅꯪꯁꯦ ꯅꯣꯏ ꯐ꯭ꯔꯦꯟ ꯁꯤꯡꯒ ꯑꯗꯨꯝ ꯅꯣꯏꯒꯤ ꯃꯔꯨꯞꯁꯤꯡꯒ ꯑꯗꯨꯝ ꯄꯨꯟꯕ ꯑꯗꯨ ꯑꯗꯨꯒꯨꯝꯕ ꯆꯠ꯫ ꯇ꯭ꯔꯕꯣ ꯆꯠꯇꯕ꯭ꯔꯣ
ꯄꯨꯟꯕ ꯍꯧꯖꯤꯛ ꯑꯁ ꯍꯧꯖꯤꯛꯀꯥꯟꯗꯤ ꯃꯇꯝ ꯐꯠꯇ꯭ꯔꯕꯅꯤꯅꯀꯣ
ꯍꯣꯏ
ꯌꯥꯗ꯭ꯔꯦ ꯇꯧ ꯇꯧꯔꯝꯃꯔꯣꯏꯍꯦ
ꯑꯣ ꯆꯠꯄꯗ ꯌꯥꯝ ꯅꯨꯡꯉꯥꯏꯔꯝꯅꯤꯀꯣ ꯅꯍꯥꯟ ꯋꯥꯏꯗꯤ ꯃꯇꯝ ꯈꯔ ꯐꯥꯕ ꯀꯥꯟꯗꯦ ꯑꯗꯨꯝ ꯆꯠꯄ ꯀꯥꯟꯗ ꯃꯦꯃꯣꯔꯤꯗꯣ ꯀꯃꯥꯏ ꯑꯣꯏꯒꯦ ꯅꯨꯡꯉꯥꯏꯕ ꯃꯦꯃꯣꯔꯤꯗꯣ ꯃꯔꯛ ꯔꯤꯕꯤꯌꯨꯅꯦ꯫
ꯀꯗꯥꯏ ꯀꯗꯥꯏꯗ ꯆꯠꯄꯒꯤꯅꯦꯕ
ꯅꯪꯒꯤ ꯐ꯭ꯔꯦꯟꯒ ꯇꯤꯟꯅꯕ ꯑꯗꯨꯒꯨꯝꯕ ꯂꯥꯡꯕ ꯑꯗꯨꯒꯨꯝꯕ
ꯑꯣ ꯑꯁ ꯀꯣꯂꯦꯖ ꯃꯇꯝꯗꯅ ꯌꯥꯝ ꯅꯨꯡꯉꯥꯏꯈ꯭ꯔꯦꯗ ꯑꯩꯈꯣꯏꯗꯤ ꯁ꯭ꯀꯨꯜ ꯑꯩꯈꯣꯏ ꯍꯥꯏ ꯁ꯭ꯀꯨꯜ ꯁ꯭ꯀꯨꯜ ꯇꯝꯃꯛꯄꯗꯒꯤꯀꯣ ꯑꯩꯈꯣꯏꯗꯤ꯫ ꯀ꯭ꯂꯥꯁ ꯁꯤꯛꯁ ꯑꯗꯨꯋꯥꯏꯗꯒꯤꯀꯣ ꯀ꯭ꯂꯥꯁ ꯑꯗꯨꯋꯥꯏꯗꯒꯤ ꯀ꯭ꯂꯥꯁ ꯇꯨꯋꯦꯜꯐ ꯐꯥꯎꯕꯁꯦ ꯑꯩꯈꯣꯏ ꯈꯨꯟ ꯃꯁꯦꯟ ꯉꯥꯛꯇꯥ ꯀ꯭ꯂꯥꯁꯃꯦꯠ ꯑꯣꯏꯔꯒ ꯂꯥꯛꯄꯀꯣ
ꯍꯣꯏ
ꯌꯥꯝ ꯅꯨꯡꯉꯥꯏꯕꯗꯣ
ꯎꯝ ꯅꯨꯡꯉꯥꯏꯔꯝꯒꯅꯤ
ꯁ꯭ꯀꯨꯜ ꯆꯠꯔꯁꯨ ꯑꯁꯤꯄꯨ ꯅꯪ ꯑꯁꯤ ꯄꯣꯛꯑꯣ ꯅꯪ ꯑꯁꯤ ꯄꯣꯛꯑꯣ ꯍꯥꯏꯔꯒ ꯑꯗꯨꯝ ꯁ꯭ꯀꯨꯜꯗ ꯆꯠꯂꯅꯤ ꯍꯥꯞ ꯍꯥꯞꯊꯣꯛꯄ ꯃꯇꯝꯗ ꯂꯨꯝ ꯄꯨꯜꯂꯒꯒ ꯑꯗꯨꯒꯨꯝꯕꯗ ꯆꯥꯔꯅꯤ ꯍꯜꯂꯛꯄꯗ ꯑ ꯍꯜꯂꯛꯄ ꯐꯥꯎꯕ ꯑꯁ ꯒꯥꯔꯤ ꯇꯧꯅꯤꯡꯗꯕꯅꯦ ꯈꯣꯡꯅ ꯂꯥꯛꯂꯒ ꯑꯗꯨ ꯋꯥꯔꯤ ꯀꯔꯤ ꯋꯥꯊꯤ ꯋꯥꯔꯦꯟ ꯇꯥꯔꯒ ꯈꯣꯡꯅ ꯉ ꯉꯥꯔꯒ ꯃꯝ ꯃꯝ ꯃꯝꯃꯒ ꯌꯨꯝꯗ ꯌꯥꯎꯔꯒ ꯑꯁ
ꯎꯝ ꯅꯨꯡꯁꯤꯌꯦꯀꯣ
ꯌꯥꯝ ꯅꯨꯡꯉꯥꯢꯈꯤꯕꯅꯤꯗ ꯍꯣꯢ ꯎꯝ
ꯎꯝ ꯑꯗꯨꯒ ꯍꯩ ꯃꯇꯝꯗꯣ ꯎꯖꯥꯅ ꯌꯥꯗ꯭ꯔꯁꯨ ꯂꯣꯏ ꯂꯣꯏꯅ ꯄꯨꯔꯒ ꯆꯥꯕꯗꯣ ꯑꯦꯍꯦ
ꯑꯁ ꯀ꯭ꯂꯥꯁ ꯂꯥꯛꯄ ꯃꯇꯝꯗ ꯐꯥꯎꯕ
ꯎꯝ
ꯑꯗꯒꯤ ꯂꯧꯊꯣꯛꯠ ꯂꯧꯊꯣꯛꯠꯂꯒ ꯆꯥꯔ ꯆꯥꯔꯒ ꯇꯧꯔꯤꯅꯤꯅꯦ ꯑ
ꯅꯨꯡꯁꯤꯕꯗꯣ ꯑꯗꯨ
ꯑꯥ
ꯑꯗꯨꯒ ꯀꯩꯅꯣ ꯎꯝ ꯀꯩ ꯍꯥꯏꯁꯤꯔꯥ ꯎꯝ ꯑꯗꯨꯝ ꯆꯥꯎꯔꯦ ꯑꯗꯨꯒ ꯃꯤꯃꯤ ꯃꯇꯝꯗꯣ ꯃꯤꯃꯤ ꯃꯇꯝꯗꯁꯨꯀꯣ ꯌꯥꯝ ꯅꯨꯡꯉꯥꯏꯀꯣ ꯂꯣꯟ ꯂꯣꯟꯅ ꯑꯗꯨꯝ ꯂꯧꯊꯣꯔꯒ ꯆꯥꯕꯗꯣ ꯑꯗꯨꯁꯨ ꯅꯨꯡꯉꯥꯏꯕ ꯃꯔꯣꯜ ꯑꯃꯅꯦ
ꯎꯝ
ꯑꯦꯍ ꯑꯩꯈꯣꯏꯁꯨꯅꯤꯀꯣ ꯁ꯭ꯀꯨꯜ ꯀꯥꯕ ꯀꯥꯟꯅꯅꯤꯀꯣ ꯑꯦ ꯂꯝ ꯍꯦꯟꯕꯁꯤꯗꯤ ꯁꯥꯔꯅ ꯂꯝ ꯍꯦꯃꯟꯕꯒꯤ ꯀꯂꯥꯁꯇꯀꯣ ꯄꯅꯤꯁꯃꯦꯟ ꯑꯗꯨꯝ ꯇꯧꯕꯅꯦ
ꯑꯗꯨꯝ ꯇꯧꯔꯒ ꯑꯗꯨꯝ ꯂꯩꯌꯦꯅꯦ ꯃꯦꯃꯣꯔꯤꯁꯇꯤ ꯑꯗꯨꯅ ꯅꯨꯡꯉꯥꯏꯌꯦ ꯐꯁꯨ ꯐꯩꯌꯦ ꯍꯧꯖꯤꯛ ꯐꯥꯎ ꯀꯥꯎꯗ꯭ꯔꯕ ꯑꯗꯨꯝ ꯅꯤꯡꯁꯤꯡꯉꯤ ꯅꯨꯡꯁꯤꯕꯗꯣ
ꯎꯝ ꯁꯀꯨꯜ ꯇꯝꯗꯅ ꯅꯨꯡꯁꯤꯌꯦ
ꯍꯣꯏ ꯏꯁꯄꯣꯔꯠ ꯃꯇꯝꯗꯗꯤ ꯅꯪꯗꯤ ꯀꯃꯥꯏ ꯀꯃꯥꯏ ꯇꯧꯒꯦ ꯁ꯭ꯀꯨꯜꯒꯤ ꯏꯁꯄꯣꯔꯠꯀꯨꯝꯕ ꯃꯇꯝꯗ
ꯁ꯭ꯀꯨꯜꯒꯤ ꯏꯁ꯭ꯄꯣꯔꯒꯨꯝꯕ ꯃꯇꯝꯗꯗꯤ ꯑꯁ ꯑꯩꯗꯤ ꯑꯃꯠꯇ ꯌꯥꯎꯗꯦ ꯑꯩꯗꯤ ꯁꯄꯣꯔꯠ ꯇ ꯏꯟꯇ꯭ꯔꯦꯁ ꯂꯩꯗꯕꯅꯤꯅꯀꯣ ꯁꯄꯣꯔꯠ ꯇꯧꯅꯤꯡꯉꯥꯏꯗꯤ ꯑꯗꯨꯝ ꯑꯗꯨꯝ ꯍꯥꯎꯁ ꯑꯣꯏꯕꯒꯤ ꯁꯨꯄꯣꯔꯇꯤ ꯌꯥꯝ ꯌꯥꯝ ꯇꯧꯋ ꯑꯗꯨꯕꯨ ꯍꯣꯏ ꯑꯗꯨꯗꯤ ꯑꯁꯤ ꯅꯪ ꯌꯥꯎꯑꯣ ꯑꯗꯨ ꯇꯧꯑꯣ ꯍꯥꯏꯔꯗꯤ ꯑꯗꯨꯝ ꯁꯨꯛꯇꯧ ꯇꯧꯔꯣꯢ ꯑꯗꯨꯝ ꯂꯥꯏꯊꯣꯛꯈꯤꯒꯅꯤ ꯑ
ꯑꯗꯨ ꯑꯣꯏꯔꯁꯨ ꯁꯄꯣꯔꯠ ꯇꯧꯕꯗꯣ ꯏꯁꯄꯣꯔꯠ ꯇꯧꯕ ꯍꯥꯏꯕ ꯑꯗꯨꯗꯨꯁꯨ ꯌꯥꯝ ꯐꯕꯅꯦ ꯏꯟꯇꯔꯦꯁ ꯄꯤꯕꯅꯤꯅ ꯅꯪꯅ ꯎꯝ ꯑꯗꯨꯁꯨ ꯐꯩꯌꯦ
ꯅꯪꯗꯤ ꯏꯁꯄꯣꯔꯠꯒꯨꯝꯕ ꯄꯥꯝꯕ꯭ꯔꯣ
ꯑꯦ ꯄꯥꯝꯃꯦ ꯑꯩꯗꯤ ꯑꯗꯨꯝꯁꯨꯅꯥꯏꯌꯦ ꯕꯣꯂꯤꯕꯣꯠꯁꯨ ꯄꯥꯝꯃꯦ ꯑꯩꯗꯣ
ꯑ ꯑꯗꯨꯒꯨꯝꯕ ꯌꯥꯝ ꯌꯥꯎꯔꯛꯀꯅꯤ ꯍꯣꯏ ꯑꯩꯒꯤ ꯃꯔꯨꯞꯁꯤꯡꯁꯨ ꯑꯁ ꯕꯨꯜꯂꯤ ꯌꯥꯝ ꯍꯩꯕ ꯃꯤ ꯏꯁꯄꯣꯔꯠ ꯌꯥꯝ ꯄꯥꯝꯕ ꯃꯤꯁꯤꯡ ꯑꯌꯥꯝꯗꯤ ꯑꯌꯥꯝꯗꯤ ꯑꯗꯨꯕꯨ ꯑꯩꯗꯤ ꯑꯗꯨꯝ ꯒꯨꯝꯕꯗꯣ ꯄꯥꯝꯗꯕꯩꯒꯤꯅꯦ
ꯑꯣ ꯑꯗꯨꯒ ꯐꯨꯠꯕꯣꯜꯁꯤ ꯁꯅꯥꯕꯗꯣ ꯅꯨꯄꯥꯁꯤꯡꯅꯥꯑꯦ ꯐꯖꯕꯗꯣ
ꯑꯩꯗꯣ ꯄꯥꯝꯃꯦ ꯃꯣꯏꯅ ꯐꯨꯠꯕꯣꯜꯒꯨꯝꯕ ꯑꯗꯨꯒꯨꯝꯕ ꯁꯨꯝ ꯁꯟꯅꯕ ꯍꯧꯔꯗꯤꯀꯣ ꯐꯖꯕꯗꯣ ꯉꯥꯥꯎꯔꯦ ꯍꯥꯏꯁꯤ
ꯑꯗꯣ ꯅꯪꯅ ꯊꯕꯛ ꯇꯧꯔꯒ ꯅꯪꯅ ꯑꯣꯐꯒꯨꯝꯕ ꯂꯩꯕ ꯃꯇꯝꯗ ꯀꯃꯥꯏ ꯀꯃꯥꯏ ꯇꯧꯒꯦ
ꯀꯔꯦꯕꯥ
ꯅꯪ ꯊꯕꯛ ꯇꯧꯏ ꯍꯥꯏꯕꯗꯣ ꯑꯗꯨ ꯅꯪꯒꯤ ꯑꯣꯐꯀꯤ ꯃꯇꯝꯗ ꯀꯃꯥꯏ ꯀꯃꯥꯏ ꯇꯧꯒꯦ ꯍꯥꯏꯕ
ꯑꯁ ꯑꯩꯈꯣꯏꯗꯤ ꯊꯕꯛ ꯑꯗꯨꯝ ꯆꯞꯅꯤꯅ ꯑꯣ ꯐ ꯍꯦꯛꯌꯦ ꯂꯩꯔꯗꯤ ꯌꯨꯝ ꯁꯦꯡꯕ ꯐꯤꯔꯣꯟ ꯁꯨꯕ ꯆꯥꯅꯤꯉꯥꯏ ꯍꯣꯠꯅ ꯆꯥꯅꯤꯉꯥꯏ ꯍꯣꯠꯅꯕ ꯑꯗꯨꯃꯥꯏꯅ ꯇꯧꯕꯗ
ꯎꯝ ꯑꯣ
ꯃꯇꯝꯁꯦ ꯑꯍꯤꯡ ꯇꯥꯈꯤꯕ ꯈꯪꯗꯕꯅꯦ
ꯑꯩꯁꯨꯅꯦ
ꯀꯣꯏꯅꯤꯉꯥꯏꯐꯥꯎ ꯃꯇꯝ ꯐꯪꯗꯦ
ꯑꯗꯨꯒ ꯀꯩꯅꯣ ꯐ꯭ꯔꯦꯟꯁꯤꯡꯅꯗꯤ ꯇꯧꯔꯛꯕꯅꯤꯅ ꯅꯪꯕꯨ
ꯑꯗ ꯅꯪꯗꯤ ꯁꯣꯄꯤꯡ ꯆꯠꯄꯗꯣ ꯀꯃꯥꯏ ꯀꯃꯥꯏ ꯆꯠꯀꯦ ꯅꯨꯡꯉꯥꯏꯕ꯭ꯔꯥ
ꯁꯣꯄꯤꯡ ꯒꯨꯝꯕ ꯆꯠꯄꯁꯨ ꯌꯥ ꯑꯁ ꯁꯣꯄꯤꯡ ꯆꯠ ꯑꯗꯨꯗꯤ ꯑꯩ ꯑꯗꯨꯝ ꯃꯔꯅꯥꯀꯒꯨꯝꯕꯁꯨ ꯕꯁꯨ ꯆꯠꯂꯦ ꯏꯊꯟꯇꯁꯨ ꯆꯠꯂꯦ ꯏꯆꯦ ꯑꯩꯈꯣꯏꯒꯁꯨ ꯑꯗꯨꯝ ꯆꯠꯂꯦ
ꯍꯣꯏ ꯅꯨꯡꯉꯥꯏꯅꯦ ꯑꯦ ꯁꯣꯄꯤ ꯑꯣ ꯍꯥꯏꯌꯣ
ꯑꯩꯒꯁꯨ ꯄ ꯆꯠꯃꯤꯟꯅꯕꯗꯤ ꯅꯨꯡꯉꯥꯏꯇꯦ ꯑꯗꯨꯝ ꯍꯥꯏꯕ ꯍꯥꯏꯗꯤꯀꯣ ꯑꯗꯨꯝ ꯃꯤꯗꯅꯀꯣ ꯑꯗꯨꯝ ꯄꯥꯝꯃꯦ ꯑꯗꯣ ꯂꯧꯔꯒꯦ ꯑꯗꯨꯃꯥꯏꯅ ꯇꯛ ꯇꯛ ꯇꯥꯎꯒꯗꯧꯕꯀꯣ ꯑꯩꯗꯤ ꯑꯁꯤ ꯑꯃꯨꯛ ꯄꯥꯝꯕꯒꯨꯝ ꯄꯥꯝꯗꯕꯒꯨꯝ ꯑꯁ ꯂꯧꯔꯣꯏꯗ ꯑꯗꯨ ꯇꯧꯔꯣꯏꯗ ꯑꯗꯨꯝ ꯑꯩꯗꯤ ꯀꯣ ꯕꯖꯥꯔꯕꯨ ꯍꯦꯛ ꯌꯥꯎꯔꯗꯤ ꯑꯩꯒꯤ ꯑꯄꯥꯝꯕꯗꯣ ꯂꯣꯏ ꯃꯥꯡꯈ꯭ꯔꯅꯤꯕ ꯑꯗꯨꯃꯥꯏ ꯇꯥꯎ ꯑꯩꯈꯣꯏꯒꯤ ꯅꯪꯒꯗꯤ ꯕꯖꯥꯔ ꯆꯠꯄ ꯅꯨꯡꯉꯥꯏꯇꯦ ꯑꯗꯨꯝ ꯍꯥꯏꯌꯨꯅꯦ ꯑꯩꯉꯪꯗꯗꯤ
ꯎꯝ ꯎꯌꯥꯢ ꯕꯆꯥꯁꯨ ꯍꯄꯤꯟꯆꯥꯔꯁꯨ ꯌꯨꯝꯗ ꯈꯟꯕꯅ ꯑꯃ ꯃꯐꯝꯗ ꯌꯧꯔꯗꯤꯀꯣ ꯑꯃꯅꯦ ꯊꯣꯛꯂꯛꯄꯗꯣ ꯑꯗꯨꯃꯥꯏꯅ ꯇꯧ ꯉꯟꯕꯅꯦ
ꯑ
ꯑꯣ ꯅꯨꯄꯤꯁꯤꯡꯒꯤ ꯍꯧꯅꯕꯤꯅꯦ ꯑꯗꯣ
ꯁꯨꯄꯤꯟ ꯇꯧꯔꯅꯤ ꯍꯥꯏꯔꯗꯤ ꯋꯥꯈꯜꯗꯗꯤ ꯑꯗꯨ ꯑꯗꯨ ꯑꯗꯨ ꯂꯧꯔꯅꯤ ꯑꯗꯨ ꯇꯧꯔꯅꯤ ꯈꯜꯂꯒ ꯆꯠꯄ ꯑꯗꯣ ꯑꯗꯨꯒꯨꯝꯕꯗꯣ ꯐꯪꯗ꯭ꯔꯗꯤ ꯑꯃꯨꯛꯀ
ꯃꯔꯛ ꯃꯔꯛꯛꯇꯗꯤ ꯑꯗꯨꯗꯣ ꯈꯜꯂꯒ ꯆꯠꯄꯗꯣ ꯌꯥꯎꯕ ꯀꯥꯟꯗ ꯋꯥꯈꯜ ꯍꯣꯡꯈꯤꯕ ꯑꯁ ꯑꯗꯣ ꯑꯃꯨꯛ ꯄꯥꯝꯗ꯭ꯔꯦꯗ ꯁꯤ ꯑꯣꯏꯅ ꯄꯥꯎꯗ ꯑꯗꯨ ꯑꯣꯏꯅ ꯇꯧꯔꯒꯦꯗ ꯑꯗꯨꯃꯥꯏ ꯇꯧ ꯑꯗꯨꯒꯨꯝꯕꯗꯨ ꯗꯨꯝ ꯇꯧꯕꯅꯦꯕ
ꯃꯥꯅꯦ ꯃꯥꯅꯦ ꯑꯗꯣ ꯅꯪ ꯎꯝ ꯀꯃꯥꯏꯅ ꯇꯧ ꯀꯦ ꯍꯥꯏꯕꯗꯤ ꯀꯩ ꯍꯥꯏꯁꯤꯔꯥ ꯕꯔꯗꯦꯒꯨꯝꯕ ꯀꯥꯟꯗ ꯅꯪꯒꯤ ꯕꯥꯔꯗꯦꯒꯨꯝꯕ ꯀꯥꯟꯗ ꯀꯃꯥꯏ ꯀꯃꯥꯏ ꯇꯧꯒꯦ ꯅꯪꯒꯤ ꯕꯥꯔꯗꯦ
ꯕꯥꯔꯗꯦꯒꯨꯝꯕꯗꯩ ꯑꯈꯣꯏ ꯑꯩꯈꯣꯏꯗꯤ ꯕꯥꯔꯗꯦꯒꯨꯝꯕꯗꯤ ꯌꯥꯝ ꯆꯥꯎ ꯆꯥꯎꯅ ꯇꯧꯅꯗꯦ ꯎ ꯅꯣꯏꯗꯤꯛ ꯃꯥꯏ ꯇꯕ꯭ꯔꯣ
ꯑꯩꯈꯣꯏꯗꯤ ꯑꯩꯈꯣꯏꯒꯤ ꯑꯩꯒꯤ ꯐ꯭ꯔꯦꯟꯁꯤꯡꯒ ꯀꯧꯔꯒ ꯆꯥꯛ ꯆꯥꯃꯤꯟꯅꯔꯒ ꯀꯦꯛꯀꯛꯔꯒ ꯂꫭꯏꯔꯦ ꯀꯦꯝ ꯇ ꯇꯧꯗꯦ
ꯈꯨꯟꯗ ꯂꯩꯕꯗꯤꯀꯣ ꯑꯗꯨꯝ ꯆꯥꯛ ꯌꯦꯟꯁꯥꯡ ꯊꯣꯡꯔꯒ ꯀ ꯍ ꯄ ꯑꯣ
ꯅꯪꯁꯨ ꯃꯤꯁ ꯇꯧꯔꯛꯑꯝꯅꯤ ꯑꯗꯨꯒꯨꯝꯕꯗꯣ ꯃꯇꯝꯒꯤꯗꯣ
ꯎꯝ ꯑꯈꯣꯏꯁꯨ ꯑꯗꯨꯝ ꯍꯣꯏ ꯐꯤꯇꯤ ꯍꯟꯗ꯭ꯔꯦ
ꯄꯨꯔꯛꯄꯅꯤꯅꯀꯣ ꯆꯦꯟꯖ ꯂꯣꯏꯅ ꯇꯧꯅꯈ꯭ꯔꯦ ꯑꯉꯥꯡ ꯑꯣꯏꯔꯤꯉꯥꯏ꯫ ꯀꯥ ꯍꯟꯗꯛ ꯂꯩꯁꯥꯕꯤ ꯐꯥꯔꯤꯉꯩꯒ ꯆꯞ ꯃꯥꯟꯅꯔꯝꯗ꯭ꯔꯦ
ꯑꯥ
ꯑꯩꯈꯣꯏ ꯄꯨꯟꯁꯤꯁꯦ ꯅꯨꯡꯉꯥꯏꯕꯁꯦ ꯑꯉꯥꯡ ꯑꯣꯏꯔꯤꯉꯩꯗꯅꯦ ꯅꯨꯡꯉꯥꯏꯕ ꯗꯣ ꯀꯩꯝꯇ ꯈꯪꯗꯕꯤꯗꯣ ꯅꯨꯡꯁꯤꯅꯕ ꯀꯔꯤꯒꯨꯝꯕ ꯈꯪꯗꯕꯤ ꯃꯇꯝꯗꯣ ꯈꯪꯗꯕ ꯃꯇꯝꯗ ꯑꯩ ꯌꯥꯝ ꯅꯨꯡꯉꯥꯏ꯫ ꯃꯦꯃꯣꯔꯤꯁꯅꯦ ꯍꯧꯖꯤꯛꯐꯥꯎꯈꯣꯏꯁꯨ ꯅꯪꯁꯨ ꯑꯩꯁꯨ ꯀꯥꯎꯕ ꯉꯝꯗꯅ ꯑꯗꯨꯝ ꯂꯩꯕꯗꯣ
ꯎꯝ
ꯑꯗꯣ ꯅꯪꯗꯤ ꯎꯝ ꯀ ꯕꯣ ꯌꯦꯡꯗꯕꯗꯣ ꯑꯩꯗꯤ ꯉꯛꯑꯦ ꯅꯪꯗꫭ ꯌꯦꯡꯅꯤꯡꯗꯕꯗꯣ ꯖ꯭ꯔꯃꯥ ꯑꯣꯏꯅ ꯄꯥꯝꯃꯦꯗ ꯅꯨꯄꯤꯒꯩꯍꯧꯅꯕꯤꯅꯦ ꯑꯣ ꯑꯈꯣꯏꯒꯤ ꯐ꯭ꯔꯦꯟ ꯑꯩ ꯑꯩꯒꯤ ꯑꯩꯒꯤ ꯃꯔꯨꯞꯁꯤꯡ ꯈꯔ ꯀꯣ ꯂꯣꯏꯔꯕꯅꯦ ꯃꯣꯏꯁꯨ ꯗ꯭ꯔꯃꯥꯒꯨꯝꯕ ꯌꯦꯡꯕꯁꯤꯗꯤ ꯀꯣ ꯂꯣꯏꯔꯕꯅꯦ ꯌꯦꯡꯕꯗꯣ
ꯍ
ꯌꯦꯡꯕꯒ ꯅꯨꯡꯗꯤ ꯅꯨꯡꯉꯥꯏꯔꯛꯑꯝꯅꯦꯕꯀꯣ
ꯎꯝ
ꯑꯉꯛꯄꯅꯦ ꯌꯥꯝꯃꯟꯕꯒꯤ ꯃꯣꯏꯅ ꯌꯦꯡꯕꯗꯣ ꯅꯪꯁꯨ ꯑꯗꯨꯃꯥꯏꯅ ꯇꯧꯕꯗꯣ ꯆꯞ ꯃꯥꯟꯅꯔꯝꯃꯦ ꯅꯪꯒ
ꯑ ꯑꯁ ꯑꯩꯗꯤ ꯀꯣꯄꯣꯔꯛꯒꯨꯝꯕ ꯇꯧ ꯀ꯭ꯔꯤꯅꯣ ꯈꯥꯟꯗꯦ ꯑꯩꯗꯤꯁꯨꯄꯥꯝ ꯄꯥꯝꯅꯗꯦ ꯚꯥꯏ ꯏꯒꯤ ꯑꯗꯨ ꯁꯛꯄ ꯐꯥꯎꯗꯦꯕ ꯍꯡꯗꯦꯛꯨꯏꯛ ꯀꯨꯏꯕꯁꯤ
ꯌꯦꯡꯗꯕꯅ ꯐꯥꯏꯌꯦ ꯇꯨꯝꯕ ꯃꯇꯝꯗꯀꯣ ꯇꯨꯝꯗꯕꯅꯦꯕꯣ ꯌꯦꯡꯈ꯭ꯔꯗꯤꯀꯣ ꯉꯝꯗ꯭ꯔꯤ ꯐ‌ꯎ ꯑꯗꯨꯝ ꯌꯦꯡꯅꯤꯡꯕꯅꯦ ꯑꯗꯨꯒ ꯑꯗꯨꯝ ꯌꯦꯡꯉꯅꯦꯕ ꯀꯣ ꯌꯦꯡꯉꯒꯀꯣ ꯀꯩꯅꯣ ꯇꯧꯒꯅꯤ ꯑꯗꯨꯒ ꯑꯩꯈꯣꯏꯅ꯫ ꯌꯦꯡ ꯌꯦꯡꯔꯒ ꯃꯦꯠꯁꯁꯨ ꯑꯅꯧꯕ ꯑꯃ ꯂꯩꯒꯅꯦꯕꯀꯣ ꯑꯗꯨꯁꯨ ꯌꯦꯡꯒꯅꯤ ꯍꯥꯏꯅ ꯇꯔꯒꯦꯠ ꯇꯧꯔꯒ ꯀꯣ ꯑꯗꯨꯝ ꯇꯧꯔꯒ ꯂꯩꯕꯒꯤ ꯋꯥꯏꯌꯦ ꯇꯨꯝꯕ ꯃꯇꯝꯗꯁꯨ ꯇꯨꯝꯗꯔꯦ ꯑꯗꯨꯒꯤ
ꯎꯝ ꯍꯣꯏ ꯎꯝ ꯌꯦꯡꯕ ꯍꯧꯕ ꯃꯤꯗꯤꯀꯣ ꯑꯩꯗꯤ ꯇꯧꯔꯕꯅꯤꯅ ꯌꯥꯔꯔꯣꯏꯕ ꯑꯗꯨꯝ ꯌꯦꯡꯔꯒ ꯂꯩꯔꯝꯒꯅꯦꯕ ꯑꯥ ꯃꯊꯪꯗ ꯑꯗꯨ ꯃꯊꯪꯗ ꯑꯗꯨ ꯍꯥꯏꯔꯒꯒ ꯑꯁ ꯌꯦꯡꯗꯦ ꯍꯥꯏꯕ ꯄ ꯋꯥꯅꯦ ꯏꯁꯇꯦꯇꯥꯁ ꯇ ꯀꯗ ꯂ ꯎꯒꯨꯂꯒ ꯈꯒ ꯂꯩ ꯁ꯭ꯇꯦꯇꯁ ꯊꯥꯒꯠꯅꯕꯅ ꯁ꯭ꯇꯦꯇꯁ ꯊꯥꯒꯠꯅꯕꯅ
ꯍꯣꯏꯅꯦ ꯃꯥꯅ ꯃꯟꯅ ꯁꯞꯄꯣꯔꯠ ꯇꯧꯕꯗꯨꯀꯣ ꯑꯗꯨꯝ꯫ ꯊꯥꯒꯕꯅꯦ ꯑꯗꯨꯒ ꯀꯣ ꯌꯥꯝꯅ ꯉꯛꯄꯅ ꯑꯩꯀꯣ ꯏꯃꯥꯟꯅꯨꯕꯤ ꯑꯃ ꯑꯩꯈꯣꯏ ꯃꯔꯨꯞ ꯑꯃ ꯂꯩꯌꯦꯕꯀꯣ ꯑꯩꯒꯤ ꯃꯔꯨꯝ ꯃꯅ ꯎ ꯁ꯭ꯇꯦꯇꯁꯗ ꯊꯥꯒꯜꯂꯒꯅꯤꯕꯀꫭ ꯁꯇꯦ ꯊꯥꯒꯠꯂꯒ ꯉꯝꯕ ꯃꯤ ꯁꯤꯡꯗꯣ ꯃꯥꯅ ꯔꯤꯖꯤꯁꯇꯔ ꯇꯧꯒꯅꯦꯕꯀꯣ ꯃꯥꯅ ꯍꯥꯏꯕꯗꯤ ꯃꯥꯅ ꯌꯦꯡꯕꯒꯨꯝꯅꯀꯣ ꯑꯃꯨ ꯊꯥꯒꯠꯀꯅꯤꯀꯣ ꯃꯥꯅ ꯑꯦ ꯉꯛꯄꯁꯤꯗꯤ ꯌꯥꯝꯅꯁꯨ ꯅꯣꯛꯅꯉꯦ ꯖꯥꯠ ꯖꯥꯠꯅꯦ
ꯎꯝ
ꯅꯪꯗꯤ ꯅ ꯇꯨꯝꯕ ꯀꯥꯟꯗꯣꯀꯣ ꯅꯪꯒꯤ ꯃꯪꯒꯨꯝꯕ ꯐꯠꯇ꯭ꯔꯗꯤ ꯀꯃꯥꯏꯅ ꯇꯧꯒꯦ ꯅꯪꯗꯤ
ꯇꯨꯝꯕꯗ ꯑꯁ ꯍꯣꯏ ꯑꯩ ꯇꯨꯝꯕꯗꯤ ꯑꯩ ꯃꯥꯡꯕꯨꯗꯤ ꯄꯥꯛ ꯃꯥꯡꯒꯟꯗꯦꯕꯀꯣ ꯑꯩꯗꯤ ꯃꯪ ꯎꯝ ꯑꯩꯗꯤ ꯇꯨꯝ ꯑꯃꯔꯛ ꯃꯇꯨꯝꯈ꯭ꯔꯕ ꯑꯉꯥꯡꯒꯨꯝꯕꯁꯨ ꯄꯥꯛ ꯃꯥꯡꯗꯦ ꯑꯗꯨꯕꯨ ꯍꯣꯏ ꯃꯔꯥꯛ ꯃꯔꯥꯛꯇꯗꯤ ꯃꯥꯡꯒꯨꯝꯕ ꯃꯥꯡꯗꯤ ꯃꯥꯡꯉꯦꯕ ꯀꯣ ꯅꯨꯡꯉꯥꯏꯇꯕꯒꯨꯝꯕꯁꯨ
ꯑꯠ ꯑꯗꯨꯕꯨ ꯑꯩꯗꯤ ꯃꯥ ꯍꯦꯛ ꯅꯨꯡꯉꯥꯏꯇ꯭ꯔꯗꯤ ꯑꯩꯗꯤ ꯑꯗꯨꯝ ꯍꯧꯒꯠꯂꯒ ꯄ꯭ꯔꯊꯅꯥꯗꯤ ꯇꯧꯋꯦ ꯀ꯭ꯔꯤꯅ ꯑꯩꯉꯣꯟꯗ ꯄ꯭ꯔꯊꯅꯥ ꯇꯧꯔꯗꯤ ꯑꯗꯨꯝ ꯐꯖ ꯐꯕꯗꯣ ꯑꯣꯏꯌꯦꯕ
ꯐꯝꯅꯦ ꯍꯣꯢ
ꯎꯝ
ꯑꯗꯣ ꯅꯪ ꯎꯝ ꯍꯥꯏꯌꯣ
ꯅꯍꯥꯟ ꯏꯅꯦ ꯈꯣꯏꯗ ꯑꯩ ꯂꯩꯕ ꯃꯇꯝꯗꯗꯤ ꯏꯅꯦꯅ ꯅꯪ ꯗꯤ ꯀꯔꯤ ꯃꯪ ꯃꯪꯕ꯭ꯔꯣ ꯑꯗꯨꯝ ꯍꯪꯕ ꯃꯥꯗꯤꯀꯣ ꯃꯥꯒꯤ ꯃꯥꯡꯗꯣ ꯑꯩꯉꯣꯟꯗ ꯑꯗꯨꯝ ꯂꯤꯒꯅꯦꯕ ꯑꯩꯉꯣꯟꯗ ꯅꯪꯗꯤ ꯀ꯭ꯔꯤ ꯃꯥꯡꯕ꯭ꯔꯣ ꯑꯗꯨꯝ ꯍꯥꯡꯔꯒ ꯑꯩꯅ ꯑꯩꯗꯤ ꯃꯥꯡ ꯃꯥꯡꯗꯦ ꯍꯥꯏꯔꯒ ꯃꯥꯅ ꯏꯅꯦꯅ ꯀꯔꯤ ꯍꯥꯏꯕ꯭ꯔꯥ ꯑꯩꯉꯣꯟꯗ ꯀꯔꯤꯔꯣꯅꯦ ꯅꯪꯉꯣꯟꯗꯗꯤ ꯏꯁꯣꯔꯅ ꯏꯁꯣꯔꯅ ꯀꯥꯎꯈ꯭ꯔꯕ꯭ꯔꯣ ꯍꯌꯦ ꯑꯥ ꯅꫭꯛꯅꯤꯡꯕꯗꫭ ꯐꯥꯒꯤ ꯇꯕ ꯐꯥꯒꯤ ꯇꯧꯕꯀꯣ ꯅꯪꯉꯣꯟꯗꯗꯤ ꯀ꯭ꯔꯤꯔꯣ ꯏꯁꯣꯔꯅ ꯀꯥꯎꯕꯤꯈ꯭ꯔꯕ꯭ꯔꯣ ꯃꯥꯡꯁꯨ ꯃꯥꯡꯗ꯭ꯔꯦ ꯍꯥꯏꯕ ꯅꯣꯛꯕꯗ ꯅꯣꯛꯕꯗ
ꯑ ꯑꯗ ꯍꯥꯏꯔꯝꯅꯤ
ꯑꯗꯣ ꯅꯣꯏ ꯅꯪꯗꯤ ꯅꯣꯏ ꯃꯃꯥꯒ ꯍꯧꯖꯤꯛ ꯂꯩꯃꯤꯟꯅꯕꯗꯣ ꯅꯣꯏ ꯅꯣꯏ ꯌꯨꯝ ꯃꯤꯁꯤꯡ ꯔꯨꯝ ꯅꯤꯡꯁꯤꯡꯂꯝꯒꯅꯤꯀꯣ
ꯍꯩ ꯀꯩꯅꯣ ꯃꯤꯁ ꯇꯧꯕꯗꯣ ꯂꯣꯏꯔꯦ ꯌꯨꯝ ꯃꯤꯁ ꯇꯧꯕꯒ ꯌꯨꯝ ꯀꯤ ꯌꯨꯝꯒꯤ ꯆꯥꯛ ꯌꯦꯟꯁꯥꯡ ꯃꯤꯁ ꯇꯧꯕꯒ ꯑꯁ
ꯎꯝ ꯇꯧꯔꯝꯅꯤ ꯍꯣꯏ ꯀꯥꯞꯅꯤꯡꯕꯁꯨ ꯐꯥꯎꯔꯝ
ꯎꯝ ꯑꯍ ꯑꯍꯥ
ꯅꯨꯡꯁꯤꯌꯦ ꯏꯃꯥꯟꯅꯕꯤꯁꯤꯡꯁꯨ ꯑꯗꯨꯃꯥꯏ ꯍꯥꯏꯌꯦ ꯌꯥꯝ ꯅꯤꯡꯁꯤꯡꯉꯦ ꯌꯥꯝ ꯃꯤꯁ ꯇꯧꯋꯦ ꯀꯞꯅꯤꯡꯉꯦ ꯑꯗꯨꯃꯥꯏꯅ ꯑꯗꯨꯝ ꯍꯥꯏꯌꯦ
ꯎꯝ
ꯑꯩꯁꯨ ꯅꯨꯡꯁꯤꯌꯦ ꯑꯗꯣ ꯀꯔꯤꯝꯇ ꯇꯧꯕꯤꯕ ꯉꯝꯗꯦ
ꯎꯝ
ꯅꯪꯁꯨ ꯅꯣꯏ ꯌꯨꯝꯗ ꯈ꯭ꯔꯤꯁꯃꯥꯁꯒꯨꯝꯕꯗꯣ ꯃꯤꯁ ꯇꯧꯔꯝꯅꯤ
ꯑꯥ ꯍꯥꯏ ꯃꯤꯁ ꯇꯧꯋꯦ ꯑꯁ ꯅꯨꯡꯉꯥꯏꯇꯦ
ꯎꯝ ꯅꯪꯗꯤ ꯈ꯭ꯔꯤꯁꯃꯥꯁ ꯃꯇꯗ ꯗꯥꯟꯁ
ꯏ ꯋꯥ ꯑꯩꯈꯣꯏ ꯑꯉꯥꯡ ꯑꯣꯏꯕ ꯃꯇꯝꯗꯗꯤ ꯇꯧꯔꯝꯃꯦ ꯍꯣꯏ ꯑꯣꯟ ꯌꯨ ꯄꯣꯒꯥꯝ
ꯗꯥꯟꯁ ꯇꯧꯕꯗꯣ ꯄꯩꯁꯥ ꯃꯣꯏꯅ ꯇꯨꯝ ꯑꯥ ꯀꯩ ꯍꯥꯏꯁꯦ ꯑꯍꯟꯁꯤꯡꯅ ꯅꯨꯡꯁꯤꯕꯤꯕꯗꯣ
ꯍꯣꯏ ꯄꯩꯁꯥꯒꯨꯝꯕ ꯊꯥꯕꯤꯕꯗꯣ ꯑ ꯅꯣꯏꯁꯨ ꯇꯥꯎꯕ꯭ꯔꯣꯑꯣ
ꯍꯣꯏ ꯃꯔꯛ ꯃꯔꯛ ꯇꯧꯋꯦ ꯑꯩꯁꯨ ꯀꯦ ꯀꯨꯏ ꯑ ꯀꯩ ꯍꯥꯏꯁꯤꯔ ꯍꯟꯗꯛꯇꯤ ꯇꯧꯗ꯭ꯔꯦꯗ ꯑꯩꯈꯣꯏꯒꯤ ꯕꯦꯁꯃꯅꯕ ꯖꯨꯅꯤꯌꯥꯔ ꯈꯔ ꯂꯩꯔꯦꯕꯀꯣ ꯍꯟꯗꯛꯇꯤ
ꯑꯥ ꯁꯤꯂꯣꯛ ꯊꯨꯝꯒꯦ ꯊꯨꯝꯒꯦ ꯇꯥꯎꯕꯅꯦ ꯑꯩꯁꯦ
ꯅꯪꯔꯣ ꯍꯤꯗꯥꯛꯀꯨꯝꯕ ꯌꯥꯋꯣ ꯅꯠꯇ꯭ꯔꯗꯤꯀꯣ ꯌꯥꯔꯔꯣꯏ
ꯀꯗ ꯍꯣꯗꯦ ꯑ
ꯀꯍꯕ
ꯉꯁꯤꯅ ꯂꯣꯛꯁꯤ ꯊꯨꯡꯕ ꯍꯥꯎꯕ ꯃꯥꯜꯂꯦꯕ ꯉꯁꯥꯏꯒꯤ ꯀꯩꯁ ꯇꯧꯗꯕꯅꯦꯕ
ꯍꯣꯏ ꯑꯣ ꯍꯤꯗꯥꯛꯒꯨꯝꯕ ꯆꯥꯎꯀꯣ ꯑꯗꯨꯒ ꯀꯣ ꯏꯁꯤꯡ ꯑꯁꯥꯕꯒꯨꯝꯕ ꯊꯛꯑꯣ
ꯑꯥ ꯛ ꯆꯥꯗ꯭ꯔꯗꯤ ꯌꯥꯔꯔꯣꯏ
ꯀꯍꯕ
ꯆꯗ꯭ꯔꯗꯤ ꯌꯥꯔꯔ ꯑꯦꯕ
ꯍꯣꯏ ꯆꯥ ꯀꯔꯤ ꯆꯥꯒꯨꯝꯕ ꯕ꯭ꯔꯦꯛꯒꯨꯝꯕ ꯆꯥꯔꯒ ꯀꯣ ꯆꯥꯋꯣ ꯅꯠꯇ꯭ꯔ ꯍꯤꯗꯥꯛ ꯈꯇ ꯆꯥꯔꯤ ꯀꯣꯅ ꯍꯣꯔꯦꯟ ꯌꯥꯔꯣꯏ
ꯑꯝ ꯅꯣꯏꯗꯤ ꯄꯨꯡ ꯀꯌꯥꯒꯨꯝꯕꯗ ꯇꯨꯝꯅꯕ꯭ꯔꯣ
ꯑꯩꯈꯣꯏꯗꯤ ꯊꯦꯡꯅ ꯇꯨꯝꯃꯦ ꯕꯣꯜ ꯌꯦꯡꯕꯒꯤ
ꯑ ꯑꯥ ꯉꯁꯤ ꯄꯨꯡ ꯀꯌꯥꯗ ꯃꯦꯁ ꯂꯩꯕ꯭ꯔꯣ ꯅꯪꯒꯤ
ꯈꯪꯗ꯭ꯔꯤꯌꯦ ꯆꯦꯛ ꯇꯧꯗ꯭ꯔꯤꯌꯦ ꯑꯩꯗꯣ ꯆꯥꯛ ꯆꯥꯕ ꯂꯣꯏꯔꯕ ꯑꯆꯔ ꯂꯩ ꯑꯣꯏꯒ ꯂꯩꯦꯕꯅꯦ ꯁꯃꯟꯒꯤ
ꯌꯣꯁꯤ ꯐꯦꯁ ꯋꯥꯟꯦ ꯇꯥꯕ
ꯍꯣꯏ ꯇꯥꯏꯌꯦ
ꯃꯏ